ꯀꯣꯗꯕꯤ ꯃꯤ
ꯑꯧ ꯆꯥꯛ ꯆꯥꯔꯕ꯭ꯔꯣ
ꯆꯔ‌ꯦ ꯎꯝ ꯑꯁꯨꯝ ꯍꯥꯏꯕꯅꯦꯗ
ꯀꯔꯤ
ꯅꯣꯏꯗꯤ ꯆꯥꯛ ꯖꯥꯔꯕꯣ
ꯆꯥꯗꯔꯤ ꯑꯈꯣꯏꯗꯤ ꯍꯨꯖꯤꯛꯅ ꯆꯥ ꯍꯧꯖꯤꯛꯅ
ꯑ ꯊꯦꯡꯉꯤꯅ
ꯍꯥꯥ
ꯊꯦꯡꯉꯦꯕ ꯅꯣꯏ ꯆꯥꯛ ꯆꯥꯕꯗꯣ
ꯍꯣꯏꯅ ꯁꯤꯗ ꯈꯠ ꯈꯥꯅ ꯊꯤꯌꯦ ꯊꯤꯡꯉꯦ
ꯇꯥꯏ ꯗꯥꯏ
ꯀꯦ ꯀꯩꯅꯣ
ꯍꯌꯦꯡ ꯊꯕꯛ ꯆꯀꯗ꯭ꯔꯥ ꯅꯥ
ꯍꯌꯦꯡꯗꯤ ꯊꯕꯛ ꯆꯠꯂꯦ ꯍꯣꯏ ꯍꯌꯦꯡꯗꯤ ꯔꯦꯁ ꯇꯧꯗꫭꯏꯅꯤ
ꯑꯣ ꯑꯗꯣ ꯑꯈꯣꯏ ꯑꯣꯐꯤꯁꯒꯤꯗꯣ
ꯑꯥ
ꯅꯪ ꯐꯣꯝ ꯂꯣꯏꯁꯤꯜꯂꯕꯣ ꯂꫭꯏꯁꯟꯗ꯭ꯔꯤꯌꯦ ꯑꯣ ꯑꯗꯨ ꯑꯈꯣꯏ ꯁꯥꯔꯅ ꯂꯣꯏꯁꯜꯂꯣ ꯍꯥꯏꯕꯅꯦ
ꯑꯗꯣ ꯅꯪꯒꯤ ꯑꯉꯥꯡꯁꯤꯡꯗꯤ ꯀꯩꯗꯧꯔꯦ ꯅꯪ ꯅꯩꯒꯤ ꯐꯦꯝꯂꯤ ꯅꯨꯉꯥꯏꯔꯤꯕ ꯅꯠꯇ꯭ꯔꯣ
ꯅꯌ꯭ꯨꯉꯥꯏꯔꯤ
ꯑꯣ ꯅꯣꯏ ꯐꯦꯃꯤꯂꯤꯁꯦ ꯑꯈꯣꯏꯒꯤ ꯗ꯭ꯔꯤꯝꯅꯦꯍꯦ
ꯃꯥꯅꯤ ꯃꯥꯅꯤ
ꯅꯣꯏ ꯐꯦꯃꯤꯂꯤꯁꯦ ꯑꯁ ꯄꯥꯝꯃꯦꯉꯣ ꯅꯪꯅ ꯑꯣꯖꯥ ꯑꯣꯏꯕ ꯗꯨꯒ ꯅꯪꯒꯤ ꯅꯨꯄꯥꯅ ꯏꯟꯖꯤꯅꯔ ꯑꯁ ꯈꯣꯏ ꯗ꯭ꯔꯤꯝꯅꯦꯍꯦ
ꯖꯅ ꯗ꯭ꯔꯤꯝ ꯇꯧꯔꯝꯅꯤ
ꯍꯣꯏ ꯑꯗꯣ ꯅꯪꯒꯤ ꯅꯨꯄꯥꯗꫭ ꯀꯩ ꯖꯥꯇꯤꯅꯦꯕ ꯑꯥ ꯍꯜꯂꯣ
ꯍꯥꯎ
ꯅꯪꯒꯤ ꯅꯪꯒꯤ ꯅꯨꯄꯥꯗꯣ ꯀꯩ ꯖꯥꯇꯤꯅꯦꯕ ꯅꯥꯒꯥꯅꯦ ꯍꯥꯏꯕꯗ ꯍꯥꯏꯗꯥꯏ
ꯑꯩꯒꯤ ꯅꯨꯄꯥꯗꫭ ꯑꯥ ꯑꯥ ꯐꯣꯔꯦꯟꯅꯔꯅꯦ
ꯑꯣ ꯐꯔꯦꯟꯅꯔ ꯑꯁ ꯄꯥꯝꯃꯦꯍꯦ ꯗꯨꯗꯤ ꯄꯩꯁꯥ ꯄꯥꯏꯔꯝꯅꯤ
ꯄꯩꯁꯥꯗꯤ ꯄꯥꯏꯔꯦꯗ ꯑꯈꯣꯏꯖꯦ ꯏꯆꯥ ꯌꯥꯝꯕꯅꯤꯅꯀꯣ
ꯑꯗꯣ ꯅꯣꯏꯗꯤ ꯑꯥ ꯃꯄꯥꯟ ꯂꯝꯒ ꯆꯠꯇ꯭ꯔꯣ
ꯍꯥꯥ
ꯅꯪꯒꯤ ꯅꯨꯄꯥꯅ ꯄꯨꯕꯤꯗ꯭ꯔꯣ ꯃꯄꯥꯟ ꯂꯝꯗꯗꯤ ꯃꯄꯥꯟ ꯂꯝ ꯆꯠꯂꯝꯃꯅꯤ ꯅꯣꯏꯗꯤ
ꯍꯣꯏ ꯑꯩꯒꯤ ꯅꯨꯄꯥꯅ ꯂꯣꯏꯅꯃꯛ ꯇꯧꯋꯦ ꯑꯩꯒꯤꯗꯤ
ꯑꯣ ꯅꯪꯒꯤ ꯅꯨꯄꯥ ꯐꯣꯔꯦꯟꯅꯔ ꯍꯥꯏꯕꯗꯣ ꯀꯔꯥꯏꯗꯩꯩꯅꯣ ꯐ꯭ꯔꯥꯟꯁ ꯌꯨ ꯀꯦ ꯏꯪꯂꯦꯟ ꯀꯥꯏꯗꯩꯅꯣ
ꯃꯥꯗꯣ ꯑꯥꯔꯖꯦꯟꯇꯤꯅꯥꯗꯒꯤꯅꯦ
ꯑꯥꯁ ꯅꯣꯏꯗꯤ ꯋꯥꯔꯜꯀꯞ ꯌꯦꯡꯕ ꯆꯠꯇ꯭ꯔꯣ
ꯍꯣꯏ
ꯅꯪꯕꯨ ꯄꯨꯕꯤꯗꯦ
ꯑꯩ ꯄꯨꯕꯤꯅꯤ ꯍꯥꯏꯕꯅꯦ ꯁꯤ ꯑꯁꯤꯒꯤ ꯑꯥ ꯑꯩ ꯃꯅꯤꯄꯨꯔꯗ ꯂꯩꯈ꯭ꯔꯕ ꯏꯃꯥꯗꯣ ꯂꯥꯛꯄ ꯅꯪꯉꯔꯣꯏ ꯍꯥꯏꯕꯒꯤ ꯑꯩꯅ ꯍꯣꯏ ꯐꯥꯔꯦ ꯐꯥꯔꯦ ꯑꯗꯣꯏꯗꯤ ꯅꯦꯛꯁ ꯏꯔꯗꯒꯤ ꯂꯥꯛꯔꯣ ꯍꯥꯏꯈ꯭ꯔꯕꯅꯦ ꯅꯦꯛꯁ ꯋꯥꯔꯜ ꯀꯞꯇꯒꯤ ꯌꯦꯡꯃꯤꯟꯅꯔꯒꯦ ꯃꯥꯒ
ꯑꯥ ꯅꯦꯛꯁ ꯋꯥꯔꯀꯞꯇꯗꯤ ꯅꯪꯁꯨ ꯍꯅꯨ ꯍꯅꯨ ꯅꯪꯁꯨ ꯑꯍꯥꯟ ꯑꯣꯏꯔꯅꯤꯗ
ꯑꯁ ꯃꯗꯨꯅ ꯃꯇꯝꯗꯣ ꯆꯥꯕ ꯍꯥꯏꯕ ꯇꯥꯔꯦ ꯍꯧꯖꯤꯛꯀꯥꯟꯗꯤ ꯀꯣꯂꯦꯖꯁꯨ ꯍꯧꯖꯤꯛꯇꯤ ꯍꯣꯠ ꯍꯣꯠꯅꯔꯤꯕꯅꯤꯅꯀꯣ ꯃꯧ ꯑꯣꯏꯔꯁꯨ
ꯅꯣꯏꯒꯤ ꯍꯥ ꯅꯣꯏꯒꯤ ꯃꯦꯁꯤ ꯍꯥꯏꯕ꯭ꯔꯥ ꯍꯃꯦꯡ ꯃꯥꯟꯕꯗꯣ ꯑꯗꯨꯁꯨ ꯍꯅꯨꯔꯦ
ꯅꯠꯇꯦ ꯃꯥ ꯌꯥꯎꯕꯅꯤ ꯌꯥꯗꯕꯥꯗ ꯃꯥꯁꯨ ꯌꯥꯎꯁꯨ ꯐꯖꯥꯏꯗꯔꯁꯨ ꯑꯃꯨꯛꯀ ꯆꯠꯔꯒ ꯌꯦꯡꯕꯗꯤ ꯌꯥꯏꯗꯅ
ꯎꯝ ꯑꯗꯣ ꯅꯣꯏ ꯉꯁꯤ ꯀꯩꯖꯥꯡ ꯆꯥꯅꯤ
ꯉꯁꯤꯗꯤ ꯌꯦꯟ ꯆꯥꯒꯗꯕ ꯃꯥꯜꯂꯦ
ꯅꯣꯏꯕꯥ ꯐꯣꯔꯦꯟꯅꯔꯁꯤꯕꯨ ꯑꯩꯈꯣꯏꯒꯤ ꯑꯩꯈꯣꯏ ꯆꯤꯟꯖꯥꯛꯒ ꯆꯥꯕ ꯍꯩꯅꯕ꯭ꯔꯥꯅꯦ
ꯃꯥꯥꯗꯤ ꯆꯥꯗꯕꯅꯦ ꯃꯄꯥꯟꯒꯤ ꯑꯗꯨꯝ ꯄꯨꯔꯛꯔꯒ ꯆꯥꯕꯅꯦ ꯃꯄꯥꯟꯒꯤ ꯄꯣꯠ ꯆꯩ
ꯑꯥ ꯑꯗꯨꯗꯤ ꯅꯪꯒꯤ ꯅꯪ ꯅꯪ ꯅꯪ ꯅꯆꯥ ꯀꯌꯥ ꯂꯩꯔꯦ
ꯑꯩ ꯏꯆꯥ ꯑꯅꯤ ꯈꯛꯇ ꯑꯣꯏꯔꯤ ꯍꯧꯖꯤꯛꯀꯥꯟꯗꯤ ꯉꯥꯜꯂꯤꯕꯅꯤꯅ
ꯑꯣ ꯑꯗꯨ ꯅꯆꯥ ꯃꯁꯛ ꯐꯖꯔꯝꯃꯅꯤ ꯐꯣꯔꯦꯟꯅꯔꯅꯤꯅ ꯅꯣꯏ ꯅꯣꯏ ꯅꯨꯄꯥꯗꯣ ꯑꯣ
ꯅꯪꯪꯒꯤꯗꯤ ꯃꯨꯕ꯭ꯔꯣ
ꯑꯩꯈꯣꯏꯗꯤ ꯄ꯭ꯔꯣꯇꯨꯒꯜ ꯅꯨꯄꯤ ꯂꯧꯒꯦꯅ ꯈꯜꯂꯤꯕꯅꯤ
ꯑꯗꯨꯗꯤ ꯍꯦꯟꯃꯟꯗꯤ ꯍꯦꯟꯃꯜꯂꯤꯍꯦ
ꯎꯝ
ꯑꯉꯥꯡ ꯃꯆꯥ ꯐꯥꯖ ꯐꯥꯖꯕ ꯄꯣꯛꯂꯨꯔꯣ
ꯍꯣꯏ
ꯑꯗꯨꯗꯤꯅꯦ ꯅꯤꯒꯤꯅꯤ ꯑꯩꯗꯤ ꯏꯆꯤꯟ ꯏꯅꯥꯎ ꯑꯅꯤꯈꯛꯇꯅꯦ ꯑꯩꯅ ꯑꯍꯟ ꯏꯆꯥꯅꯨꯄꯤ ꯑꯃ ꯏꯅꯥꯎ ꯅꯨꯄꯤ ꯑꯃꯈꯛꯇꯅꯤ
ꯑꯗꯨꯗꯤ ꯅꯆꯟꯅꯨꯄꯤꯖꯨ ꯐꯣꯔꯦꯟꯅꯔ ꯑꯣꯏꯍꯜꯂꯣꯅꯦ
ꯍꯣꯏ ꯃꯥꯁꯨ ꯐꯣꯔꯦꯟꯅꯔ ꯄꯨꯔꯒꯦ
ꯑꯗꯣ ꯅꯣꯏ ꯅꯨꯄꯥꯗꯤ ꯀꯩ ꯊꯕꯛ ꯇꯧꯒꯦ
ꯍꯥꯥ
ꯅꯣꯏ ꯅꯨꯄꯥꯗꯤ ꯀꯩ ꯊꯕꯛ ꯇꯧꯒꯦꯕ
ꯑꯦ ꯅꯨꯄꯥꯅꯤ ꯀꯝꯄꯅꯤꯗ ꯊꯕꯛ ꯇꯧꯕꯅꯦ ꯁꯤ ꯏ ꯑꯣ ꯍꯥꯏꯕ꯭ꯔꯥ ꯕꯤꯖꯤꯅꯦꯁ ꯇꯧꯋꯦ ꯃꯥꯅ ꯀꯝꯄꯅꯤ ꯑꯃ ꯔꯟ ꯇꯧꯕꯅꯦ
ꯑꯣꯏꯁ
ꯑꯗꯨꯗꯤ ꯄꯩꯁꯥ ꯄꯥꯏꯔꯝꯃꯅꯤ
ꯄꯩꯁꯥꯗꯤ ꯄꯥꯏꯗꯦꯗ ꯍꯤꯡ
ꯎꯝ ꯑꯗꯣ ꯅꯣꯏ ꯅꯣꯏꯒꯤ ꯀꯩꯀꯩ ꯒꯥꯔꯤꯒꯨꯝꯕ ꯂꯩꯕ꯭ꯔꯥ
ꯒꯥꯔꯤ ꯂꯩꯇꯦꯗ ꯍꯧꯖꯤꯛ ꯀꯟ ꯂꯩꯗꯦ ꯍꯦꯛꯇꯔ ꯂꯩꯕ ꯃꯥꯁꯨ ꯃꯣꯏꯌꯨꯝꯒꯤ ꯁꯞꯄꯣꯔꯠ ꯇꯧꯕꯅꯤꯅꯀꯣ ꯍꯧꯖꯤꯛꯇꯤ ꯃꯄꯥꯟꯒꯤ ꯊꯕꯛ ꯇꯧꯔꯁꯨ ꯂꯩꯗꯅ ꯃꯄꯥꯟꯗ ꯂꯩꯔꯁꯨ ꯎ ꯃꯃꯜꯗꯤ ꯄꯩꯁꯥꯗꯤ ꯌꯥꯝ ꯄꯩꯁꯥꯒꯨꯝꯕꯗꯤ
ꯑꯥ
ꯑꯗꯨꯒꯤꯅꯤꯗ
ꯑ
ꯅꯣꯏ ꯆꯥꯛ ꯆꯥꯔꯕꯣ
ꯍꯧꯖꯤꯛ ꯆꯥꯗꯣꯔꯦ
ꯑ ꯅꯣꯏ ꯅꯪꯒꯤ ꯃꯈꯣꯟ ꯇꯥꯕꯗ ꯆꯥꯕ ꯃꯥꯜꯂꯦꯕ ꯁꯤꯡ ꯁꯤꯡ ꯁꯤꯡ ꯁꯤꯡ ꯂꯥꯎꯋꯦꯕ
ꯑ ꯌꯥꯝ ꯅꯨꯡꯉꯥꯏꯇꯦꯍꯦ ꯆꯕ ꯂꯣꯏꯔꯕꯣ ꯍꯥ
ꯆꯥꯗꯔꯤꯌꯦ
ꯑꯗꯣ ꯅꯪꯒꯤ ꯅꯆꯥꯁꯤꯡꯗꯣ
ꯑꯃꯅ ꯆꯍꯤ ꯃꯉꯥ ꯑꯃꯅ ꯍꯧꯖꯤꯛꯀꯥꯟꯅ ꯄꯣꯛꯄꯗ ꯉꯥꯏꯔꯤ
ꯑꯣ ꯅꯨꯄꯤ ꯉꯥꯛꯇꯅ ꯅꯨꯄꯥ ꯉꯥꯛꯇꯅꯔꯣ
ꯅꯨꯄꯥ ꯑꯃ ꯅꯨꯄꯤ ꯑꯃ
ꯑꯥꯏꯁ ꯐꯥꯍꯦ
ꯍꯩꯅꯗꯤ
ꯀꯥꯏꯃꯣ ꯍꯥꯏ ꯍꯥꯏ
ꯑꯣ
ꯃꯥ
ꯎ ꯅꯪꯀꯣ ꯑꯩ ꯀꯩꯅꯣꯃ ꯍꯥꯏꯒꯦ
ꯀꯔꯤ
ꯇꯥꯕ꯭ꯔꯣ ꯃꯔꯔ ꯑꯣꯏꯉ ꯑꯣ ꯌ ꯄꯂꯦ ꯇꯥꯕ꯭ꯔꯣ
ꯍꯥꯏ ꯇꯥꯏ
ꯅꯪ ꯉꯁꯥꯏ ꯅꯨꯄꯤ ꯑꯃꯒ ꯋꯥꯔꯤ ꯁꯥꯅꯩꯌꯦꯅ ꯅꯪꯒꯤ ꯅꯨꯄꯤꯗꯨ ꯑꯃꯨꯛꯒ ꯀꯣꯜ ꯇꯧꯔꯛꯑꯣ ꯍꯥꯏꯌꯦ ꯃꯥꯅ ꯃꯥ ꯂꯩꯕ ꯉꯝꯗ꯭ꯔꯦꯍꯦ ꯅꯪꯒ ꯋꯥꯔꯤ ꯁꯤꯟꯅꯗ꯭ꯔꯗꯤ ꯅꯕꯅꯤ ꯍꯧꯖꯤꯛꯒꯥꯟ ꯗꯥꯏꯕ꯭ꯔꯣꯁ ꯇꯧꯈꯔꯦ ꯍꯥꯏꯕ ꯅꯠꯇ꯭ꯔꯣ
ꯍꯣꯏ ꯍꯥꯏ ꯑꯩ ꯅꯨꯄꯤꯗꯨ ꯗꯥꯏꯚꯣꯔꯁ ꯇꯧꯈ꯭ꯔꯦꯅꯦ
ꯍꯃ ꯆ ꯇ꯭ꯋꯦꯟ ꯐꯣꯔ ꯃ ꯎ ꯅꯪꯗꯤ ꯋꯥꯔꯁꯤꯠ ꯂꯧꯕ ꯂꯣꯢꯔꯕꯣ
ꯑꯩꯔꯥ
ꯍꯣꯏ ꯑꯣ ꯅꯪ ꯃꯃꯥꯈꯣꯢꯗꯤ ꯑ
ꯑꯩ ꯃꯃꯥꯈꯣꯏ ꯉꯁꯤ ꯕꯤ ꯕꯤ ꯑꯦꯁ ꯆꯨꯞꯈ꯭ꯔꯃꯣꯏ
ꯑꯥ ꯑꯥ ꯉꯁꯤ ꯑꯣꯢꯕꯅꯦ ꯍꯣꯏ
ꯍꯣꯏ ꯂꯥꯁ ꯗꯦ ꯑꯣꯢꯕꯒꯤ ꯑꯉꯥꯡꯁꯤꯡ ꯅꯨꯡꯗꯥꯡꯃꯨꯛꯀ ꯇꯧꯒꯅꯦꯕꯀꯣ
ꯑꯣ
ꯑꯗꯨ ꯍꯣꯢ
ꯍꯥꯥ
ꯅꯅꯥꯎ ꯅꯨꯄꯥꯁꯤꯡ
ꯌꯥꯎꯌꯦ
ꯊ ꯌꯥꯝ ꯐꯥꯏ
ꯎꯝ
ꯆꯕ ꯍ
ꯎꯝ
ꯎꯝ ꯌꯥꯝ ꯁꯥꯢ ꯂꯩꯕ ꯉꯥꯝꯗꯦ ꯇꯥꯕ꯭ꯔꯣ
ꯇꯥꯏ ꯇꯥꯏ
ꯑꯗꯨ ꯀꯊꯥ ꯀꯗ ꯨꯝ ꯅ ꯀ ꯑꯣꯏꯔꯝꯅꯤ
ꯀꯩꯕꯥ
ꯅꯪꯗꯤ ꯍꯧꯖꯤꯛꯀꯤ ꯄꯣꯊꯥꯒꯗꯧꯔꯕ꯭ꯔꯣ
ꯑꯩꯔꯣ
ꯍ‌ꯣꯏ
ꯍꯣꯏ ꯄꯣꯊꯥꯒ ꯂꯩꯌꯦ
ꯑꯗꯣ ꯍꯌꯦꯡ ꯀ꯭ꯂꯥꯁ ꯂꯥꯛꯄꯗꯀꯣ
ꯍꯣꯏ
ꯀꯩꯅꯃ ꯄꯨꯔꯥꯛ ꯑ‌ꯣ ꯇ‌ꯣ ꯅꯣꯏ ꯅꯣꯏꯒꯤ ꯃꯦꯡꯒꯣ ꯄꯥꯜꯂꯦ ꯍꯥꯏꯇꯥꯔꯦ
ꯍꯣꯏ ꯃꯦꯡꯒꯣ ꯄꯥꯟꯃꯦ ꯀꯅ ꯍꯥꯏꯒꯦ
ꯄꯥꯟꯗꯕ꯭ꯔꯣ ꯅ ꯅꯣꯏꯗ